ꯍꯜꯂꯣ
ꯀꯩꯗꯧꯔꯤꯅꫭ ꯍꯜꯂꫭ
ꯍꯜꯂꯣ
ꯍꯜꯂꯣ
ꯍꯜꯂꯣ ꯇꯥꯕ꯭ꯔꯣ
ꯇꯥꯏꯌꯦ
ꯆꯥꯛ ꯆꯥꯔꯕꯣ
ꯇꯠ
ꯀꯩ ꯏꯟꯁꯥꯡ ꯆꯥꯒꯦ
ꯌꯦ ꯀꯩꯗꯧꯔꯤꯅꯣ ꯅꯪꯗꯤ
ꯄꯦꯛꯇꯤꯀꯦꯜ ꯏꯒꯤ ꯇꯧꯔꯤꯌ‌ꯦ
ꯑꯣ ꯅꯨꯡꯉꯥꯏꯔꯤꯕꯣ
ꯎ ꯅꫭꯏꯒ
ꯀꯩ ꯏꯟꯁꯥꯡ ꯆꯥꯔꯒꯦ ꯍꯥ
ꯑꯥ ꯑꯩꯈꯣꯏꯗꯤ ꯉꯁꯤ ꯌꯦꯟ ꯆꯥꯏ ꯅꯣꯏꯗꯤ ꯀꯩ ꯆꯥꯒꯦ ꯍꯜꯂꯣ
ꯑꯂꯨꯒ ꯍꯜꯂꯣ ꯍꯜꯂꯣ ꯇꯥꯕ꯭ꯔꯣ ꯑꯂꯨꯒ ꯍꯋꯥꯏ ꯆꯥꯏꯌ‌ꯦ ꯑꯂꯨꯒ ꯍꯋꯥꯏ ꯆꯥꯏꯌꯦꯕ ꯀꯩ ꯁꯕꯖꯦꯛ ꯀꯤꯅꫭ ꯄꯔ‌ꯦꯛꯇꯤꯀꯦꯜ
ꯑꯩꯈꯣꯏ ꯀꯩꯅꯣꯒꯤꯅꯤ ꯑꯩꯈꯣꯏ ꯑꯦꯟ ꯑꯦꯁ ꯑꯦꯁꯀꯤꯅ‌‌ꯦ
ꯑꯣ
ꯀꯩꯗꯧꯔꯝꯃꯤꯅꯣ
ꯆꯥꯛꯆꯥ ꯇꯣꯛꯄꯒꯤ ꯋꯥꯀꯤꯡ ꯆꯠꯂꯤ
ꯑꯣ
ꯀꯅꯥ ꯀꯅꯥꯒ ꯂꯩꯏꯅꯣ
ꯑꯩ ꯍꯧꯖꯤꯛꯇꯤ ꯑꯗꯨꯝ ꯏꯇꯣꯝꯇ ꯐꯝꯃꯤ
ꯑꯣ ꯅꯨꯡ ꯊꯤꯟꯗꯤ ꯀꯥꯏ ꯀꯥꯏ ꯆꯠꯀ‌ꯦ
ꯁꯤ ꯀ꯭ꯂꯥꯁ ꯆꯠꯂꯦ ꯅꯪꯗꯤ
ꯑꯩꯁꯨ ꯀ꯭ꯂꯥꯁ ꯆꯠꯂ‌ꯦꯉꯁꯦ
ꯑꯣ
ꯅꯣꯏ ꯂꯧꯒꯨꯝꯕ
ꯍꯥꯌꯦꯡꯗꯤ ꯀꯥꯏ ꯆꯠꯇꯣꯏꯅꯣ ꯍꯥ
ꯂꯧꯒꯨꯝꯕ ꯎꯅꯔꯕꯣꯕ
ꯂꯧꯒꯨꯝꯕ ꯎꯅꯗ꯭ꯔꯤ ꯁꯣꯝꯅꯗꯤ ꯅꯣꯏꯗꯤ
ꯎꯅꯗꯔꯤꯗꯥ
ꯎꯝ
ꯍꯌꯦꯡ ꯑꯩ ꯀ꯭ꯂꯥꯁ ꯆꯠꯇꯧ ꯃꯥꯜꯂꯦ ꯅꯪꯗꯤ
ꯑꯩꯁꯨ ꯆꯠꯇꯣꯏꯅ‌ꯦ ꯑꯩꯈꯣꯏ ꯑꯌꯨꯛꯇ ꯑꯌꯨꯛ ꯄꯨꯡ ꯇꯔꯥꯗ ꯍꯧꯗꯣꯏꯅꯤ
ꯑꯣ ꯑꯗꯨꯒ ꯄꯨꯡ ꯀꯌꯥꯗ ꯂꯣꯏꯗꯣꯔꯤꯕꯣ
ꯄꯨꯡꯖꯦ ꯍꯌꯦꯡꯁꯦ ꯑꯁꯦꯡꯕꯗꯤ ꯀ꯭ꯂꯥꯁ ꯂꯩꯇꯕꯅꯦꯕ ꯑꯗꯨ ꯃꯣꯏ ꯑꯦꯛꯁꯇ꯭ꯔꯥ ꯀ꯭ꯂꯥꯁ ꯇꯧꯗꯣꯏꯅꯦ ꯑꯗꯨꯒꯤ ꯄꯨꯡ ꯑꯅꯤ ꯑꯅꯤ ꯃꯈꯥꯏꯕꯨꯛꯇꯤ ꯂꯩꯗꯧ ꯃꯥꯜꯂꯦ
ꯑꯣ
ꯑꯗꯨꯏꯗꯤ ꯆꯠꯂꯔꯣꯏ
ꯆꯠ ꯀꯅꯤ
ꯎꯝ
ꯑꯦꯛꯁꯇ꯭ꯔꯥ ꯀ꯭ꯂꯥꯁ ꯂꯩꯕꯅꯤꯅ ꯆꯠ ꯇꯣꯏꯅꯤ
ꯇꯨꯝꯒꯦ
ꯀꯔꯤꯕ
ꯅꯣꯏꯗꯤ ꯄꯨꯡ ꯀꯌꯥꯗ ꯇꯨꯝꯅꯒꯦ
ꯔꯤ ꯑ ꯍꯜꯂꯣ ꯍꯜꯂꯣ ꯍꯜꯂꯣ ꯍꯜꯂꯣ ꯇꯥꯕ꯭ꯔꯣ